ꯍꯦꯜꯂꯣ
ꯇꯥꯏꯀꯣ
ꯇꯥꯕꯔꯣ ꯇꯥꯏꯌꯦ ꯇꯥꯏꯌꯦ
ꯀꯔꯤꯔꯣ ꯍꯣꯏ ꯇꯨꯔꯒ ꯂꯩ
ꯀꯅꯣ ꯉꯝꯃꯟꯗ꯭ꯔꯣ
ꯀꯩꯕꯥ
ꯉꯟꯃꯟꯗ꯭ꯔꯥꯕ
ꯑꯁ ꯉꯟꯗꯦ ꯊꯦꯡꯈꯔꯦ
ꯉꯟꯃꯜꯔꯦꯗ ꯀꯩ ꯏꯟꯁꯥꯡ ꯆꯥꯔꯥꯒꯦ
ꯉꯁꯤ ꯀꯣꯕꯤ ꯆꯥꯏꯌꯦ ꯅꯣꯏꯗꯤ ꯆꯥꯗ꯭ꯔꯤꯕ꯭ꯔꯥ
ꯆꯥꯈ꯭ꯔꯦꯗ ꯑꯥ ꯎꯁꯣꯏ ꯑꯀꯪꯕꯗꯣꯀꯣ ꯏꯔꯣꯝꯕ ꯆꯥꯏ
ꯎꯝ ꯅꯪ ꯄꯤꯖꯤꯗ ꯂꯩꯕ꯭ꯔꯥ
ꯎꯝ
ꯄꯤ ꯖꯤꯗ ꯂꯩꯕ ꯗ꯭ꯔꯦꯟꯗꯔꯥ
ꯔꯦꯟꯗ ꯗꯅꯦ ꯔꯦꯟꯗ ꯗ
ꯑꯣ ꯌꯥꯝ ꯅꯨꯡꯉꯥꯏꯅꯤꯅꯦ
ꯅꯨꯡꯉꯥꯏꯇꯦ ꯑꯗꯨꯕꯨ ꯄꯤ ꯖꯤ ꯒꯨꯝꯕꯗ ꯂꯩꯅꯤꯡꯗꯦ ꯇꯜꯂꯦ
ꯂꯩꯅ ꯂꯩꯕꯅ ꯐꯥꯗ ꯄꯤ ꯖꯤ ꯗꯨꯗꯒꯤ ꯍꯦꯟꯅ
ꯍꯣꯏ ꯔꯦꯟꯅ ꯐꯩꯌꯦ ꯄꯩꯁꯥ ꯁꯪꯖꯔꯥꯁꯨꯀꯣ ꯁꯤꯅꯥ ꯐꯥꯌꯦ ꯍꯪꯗꯤꯛ ꯀꯃꯥꯏ ꯀꯃꯥꯏꯅ ꯇꯧꯔꯒꯦ ꯅꯨꯡꯉꯥꯏꯔꯤꯕ ꯅꯠꯇ꯭ꯔꯥ
ꯁꯥꯎꯔꯒ ꯂꯩ ꯍꯧꯖꯤꯛ
ꯑꯦ ꯑꯦ ꯀꯩꯒꯤꯅꯣ
ꯈꯪꯗꯕ ꯀꯔꯤ
ꯑꯁ ꯑꯁ ꯑꯁ ꯍꯦꯟꯃꯜꯔꯦꯗ
ꯅꯪꯉꯣꯟꯗꯒꯤꯅꯤꯅ ꯁꯦꯡꯅ ꯍꯥꯏꯕꯅꯤꯗ ꯃꯤ ꯇꯣꯄꯅ ꯍꯪꯔꯗꯤ ꯍꯣꯏ ꯅꯨꯡꯉꯥꯏꯅ ꯂꯩꯔꯦ ꯍꯥꯏꯕ ꯇꯥꯔꯦ ꯑꯗꯣ ꯅꯪꯗꯤ ꯑꯇꯣꯞꯄ ꯃꯤ ꯅꯠꯇꯦꯅ
ꯑꯗꯨ ꯀꯩꯒꯤ ꯁꯥꯎꯔꯤꯅꯣ ꯍꯥꯏꯕꯥ ꯀꯅꯥ ꯀꯅꯥꯅ ꯀꯦ ꯍꯥꯏꯔꯛꯑꯒꯦ
ꯈꯪꯗꯕ ꯀꯣꯁꯨ
ꯑꯁ ꯁꯥꯎꯐꯝꯊꯣꯛꯇꯦꯗꯥ ꯑꯗꯨꯗꯤ
ꯑꯗꯨꯝ ꯁꯥꯎꯔꯒ ꯂꯩꯕ ꯇꯧꯐꯝ ꯈꯪꯗꯕ
ꯅꯪꯒꯤꯁꯦ ꯎꯄꯥꯏ ꯂꯩꯇꯕꯩ ꯁꯥꯎꯕ ꯑꯣꯏꯔꯝꯅꯤꯗ
ꯑꯗꯨꯁꯨ ꯑꯣꯏꯔꯝꯕ ꯌꯥꯏ
ꯄꯨꯡ ꯀꯌꯥ
ꯅꯣꯏ ꯂꯣꯏꯅ ꯍꯥꯥ
ꯅꯪꯒꯤ ꯊꯕꯛꯗꯣ ꯄꯨꯡ ꯀꯩꯌꯥꯝꯕ ꯇꯧꯒꯦꯔꯝꯅꯣ
ꯑꯩꯒꯤ ꯊꯕꯛꯁꯦ ꯄꯨꯡ ꯃꯉꯥ ꯃꯈꯥꯏ ꯐꯥꯎ ꯇꯥꯎꯅꯤ
ꯑꯁ
ꯑꯣ ꯅꯥꯏꯠꯁꯤꯞꯅꯦ
ꯕꫭꯜꯗꯤ ꯌꯦꯡꯕꯀꯣ
ꯌꯦꯡꯗꯣꯏꯅꯦ ꯑꯗꯨꯁꯨ
ꯀꯃꯥꯏꯅ
ꯑꯁ ꯑꯩ ꯊꯕꯛꯇꯨꯕꯨ ꯌꯨꯝꯗ ꯑꯗꯨꯝ ꯇꯧꯔ ꯂꯩꯕꯗꯨꯕꯨ ꯑꯗꯨꯝ ꯌꯦꯡꯕ ꯌꯥꯏ ꯑꯗꯨꯁꯨ
ꯑꯗꯨ ꯑꯣꯏꯔꯁꯨ ꯀꯔꯝꯕ ꯊꯕꯛ ꯇꯧꯒꯦꯔ꯭
ꯄꯣꯊꯥꯕ ꯌꯥꯏꯌꯦ ꯄꯨꯡ ꯑꯃ ꯃꯈꯥꯏꯒꯨꯝꯕ ꯄꯣꯊꯥꯕ ꯌꯥꯏꯌꯦ ꯑꯩꯈꯣꯏꯗꯣ
ꯎꯝ
ꯀꯩꯁꯨ ꯇꯧꯗꯦ
ꯃꯅꯨꯡꯉꯥꯏꯕꯤꯗꯅꯦ ꯕꯠ ꯌꯦꯡꯕ ꯌꯥꯏ ꯍꯥꯏꯕꯗꯤ
ꯑ ꯅꯣꯡꯃꯕꯨꯗꯤ ꯅꯨꯡꯉꯥꯏꯇꯦ ꯑꯗꯨꯝ ꯌꯥꯏ ꯍꯥꯏ ꯋꯥꯅꯤꯗ
ꯎꯝ
ꯅꯪꯗꯤ ꯌꯦꯡꯒꯗ꯭ꯔꯣ
ꯈꯪꯗꯦ
ꯑꯦ ꯌꯦꯡꯅꯤꯡꯗꯕ꯭ꯔꯣ
ꯈꯪꯗꯦꯅꯦ ꯑꯁꯤꯒꯨꯝꯕ ꯏꯟꯇꯔꯦꯁ ꯂꯩꯃꯟꯗꯦꯗꯗꯤ
ꯅꯨꯄꯥꯁꯤꯡꯗꯤ ꯏꯟꯇꯔꯦꯁ ꯂꯩꯕ ꯉꯥꯛꯇꯅꯦ ꯑꯗꯨ ꯀꯩꯗꯧꯔꯒꯦ ꯅꯪꯕꯣ
ꯈꯪꯅꯕꯀꯣ ꯑꯗꯨꯝ ꯌꯦꯡ ꯃꯤ ꯌꯥꯝꯗꯕꯤ ꯃꯤ ꯌꯝꯃꯒꯅꯥ ꯌꯦꯡꯕꯥ ꯅꯨꯡꯉꯥꯏꯅ ꯑꯗꯨꯒꯨꯝꯕꯗꯤ
ꯍꯣꯏ ꯑꯗꯨꯕꯨꯗꯤ ꯑꯁ ꯏꯇꯣꯝꯇ ꯑꯣꯏꯔꯁꯨ ꯐꯣꯟꯗ ꯑꯗꯨꯝ ꯌꯦꯡꯕ ꯌꯥꯏ ꯀꯩꯅꯣ
ꯐꯣꯟꯗ ꯌꯦꯡꯕ ꯅꯨꯡꯉꯥꯏꯔꯣꯏꯗ
ꯈꯣꯏꯗꯤ ꯎꯄꯥꯏ ꯂꯩꯇꯦ ꯐꯣꯟꯗ ꯑꯗꯨꯝ ꯌꯦꯡꯉꯤꯅꯦ ꯌꯦꯡꯐꯝ ꯂꯩꯇꯦ
ꯂꯦꯞꯇꯣꯞ ꯅꯪꯒꯤ ꯌꯦꯡꯕ ꯌꯥꯗꯕ꯭ꯔꯥ
ꯑꯁ ꯌꯦꯡꯕ ꯌꯥꯗꯦꯗ ꯃꯣꯏ ꯄꯤꯗꯦꯗ
ꯑꯗꯨꯦ
ꯃꯣꯏ ꯂꯣꯏꯅ ꯕ꯭ꯂꯣꯛ ꯇꯧꯋꯦ ꯑꯩꯒꯤ ꯑꯩꯒꯤ ꯊꯕꯛ ꯈꯛꯇꯅꯦ ꯇꯧꯕ ꯌꯥꯕ ꯍꯥꯏ ꯗꯤ ꯃꯣꯏꯅ ꯄꯤꯕ ꯂꯦꯞꯇꯣꯞ ꯑꯣꯏꯕꯒꯤꯀꯣ
ꯍꯣꯏ
ꯂꯣꯏꯅ ꯊꯤꯡꯉꯦ
ꯇ꯭ꯔꯥꯏꯗꯤ ꯇꯧꯈ꯭ꯔꯕ
ꯇꯔꯌ ꯇꯥꯎꯗ ꯑꯗꯨꯝ ꯃꯣꯏ ꯑꯗꯨꯝ ꯈꯪꯕꯒꯤ ꯇꯜꯂꯦ ꯇ꯭ꯔꯥꯏ ꯇꯧꯕꯁꯨ ꯑꯩꯈꯣꯏ ꯀꯔꯤ ꯇꯧꯕꯅꯣ ꯍꯥꯏꯕ ꯈꯪꯕꯒꯤ
ꯎꯝ
ꯅꯪꯗꯤ ꯀꯦꯔꯂꯥ ꯆꯦꯟꯅꯥꯏꯅꯤꯀꯣ
ꯎꯝ ꯃꯥꯅꯤ
ꯎꯝ
ꯅꯅꯥꯎ ꯅꯨꯨꯄꯤ ꯍꯣꯏ ꯀꯦꯔꯦꯂꯥ ꯆꯪꯈꯤꯕꯗꯣ ꯀꯃꯥꯏꯅ ꯇꯧꯔꯒꯦ ꯅꯨꯡꯉꯥꯏ ꯍꯥꯏꯕ꯭ꯔꯥ
ꯀ꯭ꯔꯤꯕ
ꯅꯅꯥꯎ ꯅꯨꯄꯤ ꯍꯣꯏꯗꯣ ꯀꯦꯔꯂꯥ ꯁꯪꯈꯤꯕꯗꯣ ꯀꯃꯥꯏꯅ ꯇꯧꯒꯦ ꯅꯦꯠ ꯅꯨꯡꯉꯥꯏꯑꯦ ꯍꯥꯏꯕ꯭ꯔꯥ ꯀꯩ ꯍꯥꯏꯔꯤꯅꯣ
ꯈꯪꯗꯦꯗ ꯃꯁꯨ ꯃꯥꯢ ꯊꯣꯛꯄ ꯍꯥꯢ ꯈꯪꯗꯕ ꯃꯥꯂꯦꯗ
ꯑ ꯍꯟꯅ ꯆꯪꯕꯩꯅꯤ ꯑꯗꯨꯝ ꯅꯨꯡꯉꯥꯏꯔꯛꯈꯤꯅꯤ ꯀꯦꯔꯦꯂꯥꯁꯦ ꯑꯗꯨꯝ ꯅꯨꯡꯉꯥꯏꯕꯅꯦ ꯃꯐꯝ ꯖꯒꯥꯁꯨ ꯀꯣ
ꯑꯝ ꯁꯥꯕꯗꯤ ꯁꯥꯢ
ꯊꯤꯅ ꯅꯨꯡꯉꯥꯏꯕꯅꯦ ꯍꯥꯥ
ꯁꯥꯕꯗꯤ ꯁꯥꯢ ꯍꯥꯏꯕ
ꯑꯁ ꯑꯗꯨꯗꯤ ꯈꯔ ꯐꯕ ꯐꯕꯅꯦ ꯑꯁꯤ ꯆꯦꯟꯅꯥꯏꯗꯗꯤ ꯌꯥꯝ ꯁꯥꯕꯅꯦ ꯗꯕꯥꯜ ꯅꯦ ꯁꯥꯏꯗꯣ
ꯎꯝ ꯑꯗꯨ ꯈꯪꯗꯦ ꯀꯔꯝ ꯇꯧꯒꯦꯔ ꯃꯥꯒꯤꯁꯦ
ꯑꯁ ꯑꯗꯨꯝ ꯅꯨꯡꯉꯥꯏꯈꯤꯅꯤ ꯀꯩꯅꯣ ꯍꯟꯗꯛ ꯍꯥꯟꯅ ꯆꯪꯕꯩꯅꯦ
ꯑꯃ ꯋꯥꯡ ꯑꯋꯥꯡ ꯍꯣꯏ ꯂꯩꯃꯤꯟꯅꯔꯗꯤ ꯈꯔ ꯅꯨꯡꯉꯥꯏ ꯈꯜꯂꯦꯗꯣ
ꯎꯝ
ꯃꯐꯝꯗꯣ ꯇꯣꯡꯉꯟꯈ꯭ꯔꯦ ꯍꯥꯏꯌꯦꯅꯦ
ꯍꯣꯏ ꯍꯣꯏ ꯍꯌꯦꯡ ꯆꯠꯀꯅꯤ ꯍꯥꯏꯕꯅꯤ ꯑꯣ ꯑꯣ ꯍꯌꯦꯡ ꯅꯠꯇꯦ ꯉꯔꯥꯡ ꯆꯠꯂꯝꯕꯅꯤꯀꯣ
ꯉꯔꯥꯡ ꯆꯠꯂꯝꯈ꯭ꯔꯦ ꯍꯥꯢ
ꯑꯣ ꯃ ꯐꯣꯟꯗꯤ ꯄꯥꯏꯕ꯭ꯔꯥ
ꯃꯥꯗꯤ ꯄꯥꯏꯗꯤ ꯄꯥꯏꯌꯦ
ꯑꯣ ꯐꯣꯜ ꯄꯥꯏꯔꯗꯤ ꯌꯥꯔꯦ ꯀꯩꯅꯣ
ꯑꯗꯨ ꯐꯣꯟ ꯄꯥꯏꯕꯁꯨ ꯈꯪꯗꯦ ꯐꯣꯟ ꯀꯔꯝ ꯀꯔꯝ ꯇꯧꯒꯦꯔꯣ ꯁꯝꯃꯤꯠ ꯇꯧꯒꯗ꯭ꯔꯥ ꯅꯠꯇ꯭ꯔꯒ ꯑꯗꯨꯝ ꯐ꯭ꯔꯤ ꯄꯥꯏꯕ ꯌꯥꯕ ꯈꯪꯗꯕ
ꯑꯣ ꯗꯨꯗꯤ ꯈꯪꯗ꯭ꯔꯦ
ꯐ꯭ꯔꯤꯖ ꯄꯥꯏꯔꯗꯤ ꯈꯔꯗꯤ ꯉꯥꯏꯔꯦ
ꯐꯣꯟ ꯄꯥꯏꯗꯕꯅ ꯐꯗꯤ ꯐꯕꯅꯦꯕ ꯀꯩꯅꯣ ꯀ꯭ꯂꯥꯁ ꯏꯂꯚꯦꯟ ꯀꯥꯗꯣꯏ ꯅꯠꯇ꯭ꯔꯣ
ꯎꯝ
ꯑꯣ ꯕꯤ ꯑꯦ ꯄꯤꯒꯗꯧ ꯃꯥꯜꯂꯦ ꯑꯗꯨꯗꯤ ꯃꯣꯏ ꯂꯧꯗꯧ ꯃꯥꯜꯗꯦ
ꯑꯝ ꯍꯛꯆꯥꯡ ꯐꯠꯗꯕꯒꯤꯀꯣ ꯈꯔ ꯇꯦꯟꯁꯟ ꯂꯩꯕ ꯑꯩꯈꯣꯏꯅ
ꯑꯁ ꯀꯩꯁꯨ ꯇꯧꯔꯣꯏꯗꯣ
ꯑꯋꯥ ꯉ ꯂꯩꯃꯤꯟꯅꯗꯤ ꯈꯔ ꯇꯦꯟꯁꯟꯗꯤ ꯐ꯭ꯔꯤ ꯑꯣꯏꯌꯦꯕ
ꯍꯣꯏ ꯍꯣꯏ ꯑꯗꯨꯕꯨꯗꯤ ꯑꯃ ꯃꯩ ꯊꯣꯛꯄ ꯍꯥꯏꯗꯨꯅꯦ ꯑꯗꯨꯝ ꯅꯨꯡꯉꯥꯏꯔꯛꯈꯤꯅꯦ
ꯀꯤꯂꯣꯃꯤꯇꯔ ꯑꯅꯤ ꯑꯍꯨꯝ ꯈꯣꯡꯅ ꯆꯠꯀꯦ ꯍꯥꯏꯔꯗꯤ ꯄꯨꯡ ꯑꯅꯤꯒꯨꯝꯕ ꯆꯠꯀꯅꯤ ꯍꯥꯏꯌꯦꯅ ꯃꯥ ꯍꯥꯏꯔꯗꯤ
ꯑꯣ ꯀꯤꯂꯣꯃꯤꯇꯔ ꯑꯅꯤ ꯍꯨꯝꯗꯤ ꯅꯛꯏ ꯀꯩꯅꯣ
ꯅꯠꯇꯦ ꯄꯨꯡ ꯑꯅꯤ ꯑꯍꯨꯝ ꯆꯠꯀꯅꯤ ꯍꯥꯏꯌꯦꯅ
ꯈꯣꯡꯅ ꯆꯠꯄꯗꯣ
ꯍꯣꯏ ꯃꯥꯅ ꯍꯥꯏꯕꯗꯤ
ꯑꯣ
ꯇꯕ꯭ꯔꯗꯤ ꯈꯪꯗꯤ ꯈꯪꯗꯦ
ꯀꯔꯤꯅꯣ ꯔꯦꯐꯤꯗꯣꯋꯣ ꯀꯔꯤꯅꯣ ꯂꯣꯏ ꯂꯩꯅꯔꯕꯗꯨꯕꯨ ꯈꯣꯡꯅ ꯆꯠꯇ꯭ꯔꯁꯨ ꯑꯗꯨꯝ ꯂꯨꯄꯥ ꯀꯨꯟ ꯇ꯭ꯋꯦꯟꯇꯤ ꯊꯥꯔꯇꯤ ꯈꯛꯇꯅꯦ ꯇꯦꯡꯗꯧꯕꯗꯣ ꯗꯨ ꯇꯤꯡꯉꯒ ꯆꯠꯈꯤꯕꯅ ꯐꯩ
ꯎꯝ
ꯅꯪꯁꯨ ꯋꯥꯔꯝꯅꯤꯅꯦꯍꯥ
ꯀ꯭ꯔꯤꯕ
ꯅꯪꯁꯨ ꯋꯥꯔꯝꯅꯦꯕ ꯅꯅꯥꯎꯁꯤꯡ ꯌꯥꯝꯕꯒꯤ
ꯏꯁ ꯈꯪꯗꯦ ꯋꯥꯕꯗꯤ ꯋꯥꯟꯁ ꯁꯨꯅ
ꯋꯥꯔꯝꯅꯤ
ꯅꯪꯒꯤ ꯊꯕꯛꯇꯤ ꯇꯥꯎꯕ ꯌꯥꯏ ꯍꯥꯏꯕ ꯅꯠꯇ꯭ꯔꯣ
ꯇꯧꯕ ꯌꯥꯏ
ꯀꯔꯤꯒꯤ ꯆꯠꯄ꯭ꯔꯣ ꯑꯗꯨꯗꯤ
ꯑꯁ ꯏꯂꯦꯇ꯭ꯔꯤꯛ ꯃꯨꯠ ꯀꯟꯕꯗꯨꯒ ꯅꯦꯠꯋꯥꯛ ꯅꯨꯡꯉꯥꯏ ꯇꯕꯗꯨꯒ ꯂꯩꯕ ꯌꯥꯗꯦꯍꯦ ꯑꯩꯈꯣꯏꯗꯗꯤ
ꯎꯝ
ꯑꯗꯨꯒꯤ ꯎꯄꯥꯏ ꯂꯩꯇꯗꯅ ꯆꯠꯂꯤꯅꯤꯅꯦ
ꯋꯥꯏꯐꯥꯏ ꯂꯧꯔꯒ ꯁꯣꯂꯔ ꯕꯦꯛꯀꯞ ꯂꯩꯔꯤ
ꯄꯋꯥꯔ ꯕꯦꯛꯀꯞ ꯂꯩꯌꯦ ꯋꯥꯏꯐꯥꯏꯁꯨ ꯂꯩꯌꯦ ꯑꯗꯣ ꯑꯗꯨꯅ ꯌꯥꯗ꯭ꯔꯕ
ꯎꯝ
ꯎꯄꯥꯏ ꯂꯩꯇꯦ
ꯍꯥꯥ
ꯃꯄꯟ ꯂꯩꯔꯦꯗ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯑꯗꯨꯝ ꯀꯩꯅꯣ ꯇꯧꯕ ꯑꯗꯨꯅꯤ
ꯎꯝ
ꯅꯨꯡꯉꯥꯏꯕ꯭ꯔꯥ ꯅꯨꯡꯉꯥꯏꯇꯕ꯭ꯔꯥ ꯈꯪꯗ꯭ꯔꯦ ꯑꯁ ꯁꯥꯃꯟꯕꯒꯤ ꯐꯥꯝꯕꯩ ꯋꯥꯏꯗ
ꯑꯦꯁꯤ ꯍꯥꯞꯇꯕ꯭ꯔ
ꯍꯥꯞꯇꯦ ꯑꯦꯁꯤ ꯍꯥꯞꯅꯤꯡꯉꯥꯏ ꯄꯩꯁꯥꯗꯣ ꯂꯩꯇꯦꯗ
ꯑꯣ ꯑꯦꯛꯁꯇ꯭ꯔꯥ ꯂꯥꯎꯕ꯭ꯔ‌ꯣ
ꯂꯧꯒꯅꯤꯗ
ꯅꯥꯏꯠ ꯗ꯭ꯌꯨꯇꯤ ꯅꯠꯇꯕ꯭ꯔ
ꯂꯥꯏꯠꯁꯨ ꯏꯁꯤꯡꯁꯨ ꯐ꯭ꯔꯤ ꯅꯠꯇꯦ ꯂꯣꯏ ꯂꯩꯗꯣꯏꯅꯦ
ꯎꯝ ꯒ꯭ꯌꯥꯁ ꯀꯨꯝꯕꯗꯤ
ꯒ꯭ꯌꯥꯁꯀꯨꯝꯕꯁꯨ ꯂꯣꯏ ꯂꯩꯌꯦ ꯀꯩꯅꯣ ꯑꯩꯈꯣꯏ ꯌꯨꯝ ꯑꯅꯧꯕ ꯁꯥꯡꯕꯒ ꯆꯞ ꯃꯥꯟꯅꯩ ꯀꯩꯅꯣ
ꯗ꯭ꯔꯦꯟꯗꯗꯤ ꯀꯌꯥ ꯀꯌꯥ ꯄꯤꯕ ꯅꯣꯏ
ꯔꯦꯟꯗꯣ ꯂꯤꯁꯤꯡ ꯇꯔꯨꯛꯀ ꯆꯝꯃꯉꯥ ꯑꯗꯨꯒ ꯂꯥꯏꯠ ꯕꯤꯜ ꯋꯥꯇꯔ ꯕꯤꯜ ꯄꯥꯔꯗꯤ ꯁꯚꯦꯟ ꯊꯥꯎꯖꯟ ꯐꯥꯏꯚ ꯍꯟꯗ꯭ꯔꯦꯠ ꯑꯩꯠ ꯊꯥꯎꯖꯟꯒꯨꯝꯕ ꯑꯗꯨꯝ ꯇꯥꯏ
ꯎꯝ ꯌꯥꯝꯃ‌ꯦꯀ‌ꯣ
ꯍꯥ
ꯌꯥꯝꯃꯦꯕ
ꯎꯝ ꯌꯥꯝꯃꯦ ꯀꯩꯕꯨ ꯇꯧꯔꯨꯅꯤ ꯑꯩ ꯏꯊꯟꯇ ꯂꯩꯇꯦ ꯉꯍꯥꯟꯗꯤ ꯏꯊꯟꯇ ꯂꯩꯔꯝꯕꯅꯦ ꯑꯗꯨ ꯏꯃꯥꯟꯅꯕꯤ ꯑꯃꯒ ꯂꯩꯃꯤꯟꯅꯩ
ꯏꯊꯟꯗ ꯂꯩꯔꯗꯤ ꯋꯥꯗꯤ ꯋꯥꯒꯅꯤ
ꯍꯣꯏ
ꯑꯦꯗꯖꯁ ꯇꯧ ꯑꯦꯗꯖꯁ ꯇꯧꯔꯒ ꯂꯩꯕꯅꯤꯅꯀꯣ
ꯑꯥ ꯍꯧꯖꯤꯛꯇꯤ ꯑꯦꯠꯖꯁ ꯇꯧꯔꯦ ꯑꯗꯨꯝ ꯈꯔꯕꯨꯗꯤ ꯌꯥꯔ‌ꯦꯗ
ꯑꯗꯨ ꯆꯥꯛ ꯏꯟꯁꯥꯡꯒꯨꯝꯕꯗꯤ ꯀꯔꯝ ꯇꯧꯕ꯭ꯔꯥ ꯄꯥꯡꯕ꯭ꯔꯣ ꯃ‌ꯣꯏꯅ
ꯏꯕꯥꯅꯤ ꯑꯗꯨꯝ ꯊꯣꯡꯉꯦꯗ
ꯅꯠꯇ‌ꯦ ꯏꯟꯁꯥꯡꯒꯨꯝꯕ ꯂꯧꯕ
ꯑ ꯏꯕꯅꯤ ꯑꯗꯨꯝ ꯎꯝ
ꯃꯃꯟꯗꯣ ꯇꯥꯡꯕ꯭ꯔ
ꯑꯣ ꯑꯣ ꯑꯣ ꯑꯣ ꯃꯃꯜꯗꯤ ꯍꯣꯏ ꯊꯤ ꯇꯥꯡꯉꯦꯗ ꯑꯩꯈꯣꯏ ꯌꯨꯝꯗ ꯂꯨꯄꯥ ꯇꯔꯥ ꯄꯤꯕ ꯄꯣꯠꯇꯣ ꯑꯁꯤꯗꯗꯤ ꯆꯥꯝꯃ
ꯇꯥꯃꯦꯡꯂ‌ꯣꯡꯗꯒꯤ ꯍꯦꯟꯅ ꯇꯥꯡꯕ꯭ꯔꯥ
ꯑꯁ ꯇꯃꯦꯡꯂꯣꯡꯗ ꯂꯨꯄꯥ ꯇꯔꯥ ꯄꯤꯕ ꯀꯨꯟ ꯄꯤꯕ ꯄꯣꯠꯇꯣ ꯑꯁꯤꯗꯗꯤ ꯋꯥꯟ ꯍꯟꯗ꯭ꯔꯦꯗ ꯔꯨꯄꯤꯁꯅꯦ